ꯍꯜꯂ
ꯇꯥꯕ꯭ꯔꯣ
ꯁꯣꯝꯁꯤꯕꯨ ꯀꯩꯗꯧꯒꯦ ꯖꯦꯜꯗ ꯂꯩꯕꯤ
ꯖꯦꯜꯗ ꯅꯠꯇꯦ ꯅꯈꯣꯟ ꯅꯪꯒꯤ ꯈꯣꯟꯖꯦꯜ ꯇꯥꯗꯕ ꯀꯨꯏꯔꯦꯗ
ꯀꯨꯏꯔꯝꯅꯤ ꯅꯪꯗꯤ ꯑꯩꯕꯨ ꯅꯨꯡꯁꯤꯗꯦꯅ
ꯑꯈꯣꯏꯗꯤ ꯐꯨꯠꯂꯣꯜꯂ꯭ꯔꯅꯤꯅ
ꯌꯥꯔꯦ ꯏꯕꯦꯝꯃ ꯇꯥꯅꯤꯡꯗ꯭ꯔꯦ ꯀꯔꯤ ꯐꯨꯠꯕꯣꯜꯂ꯭ꯔꯅꯣ
ꯋꯤꯀꯦꯟ ꯈꯨꯗꯤꯡ ꯕꯣꯜ ꯁꯥꯟꯅꯕꯅꯤꯅ ꯅꯈꯣꯏꯗꯤ ꯌꯥꯝ ꯌꯥꯝ ꯐꯥꯎꯏ
ꯍꯦ ꯍꯦ ꯁꯥꯅꯕ ꯃꯤꯡꯗꯤ ꯏꯈꯠꯂꯦ ꯑꯗꯨꯕꯨ ꯕꯣꯜꯗꯤ ꯄꯥꯏꯕ ꯐꯪꯗꯦ
ꯉꯔꯥꯡ ꯅꯨꯡꯉꯥꯏꯕ꯭ꯔꯥ
ꯑꯥ ꯈꯪꯗꯦ ꯅꯨꯡꯉꯥꯏꯇꯦ ꯔꯤꯌꯥꯁꯦꯜ ꯃꯣꯏ ꯃꯤ ꯈꯔ ꯂꯩꯌꯦ ꯕꯣꯜ ꯁꯅꯥꯃꯤꯟꯅꯕ ꯅꯨꯡꯉꯥꯏꯇꯕ
ꯀꯅꯥ ꯀꯅꯥ ꯑꯩꯈꯣꯏ ꯅꯤꯀꯥꯂꯣꯡꯗ ꯆꯠꯄꯥꯗ ꯌꯥꯎꯕ꯭ꯔꯥ
ꯌꯥꯎꯏ ꯑꯣꯚ꯭ꯔ ꯑꯁ ꯑꯣꯚ꯭ꯔꯁꯤꯡꯗꯣ ꯃꯤ ꯃꯔꯤ ꯂꯩꯕꯗꯣ
ꯑ ꯑꯩꯗꯤ ꯈꯪꯗꯦ
ꯗꯥꯟꯁ ꯇꯧꯕ ꯈꯣꯏꯗꯣ
ꯑꯠꯆꯥ ꯑꯉꯥꯡꯁꯤꯡꯗꯨꯔꯥ
ꯍꯣꯏ ꯁ ꯑꯩꯁ ꯃꯣꯏꯅ ꯁꯅꯥꯃꯤꯟꯅ ꯁꯅꯥꯃꯤꯟꯅꯅꯥꯅꯤꯡꯗꯕꯅꯤ ꯏꯁꯇ ꯇꯤꯝ ꯑꯃꯗ ꯇꯧꯅꯤꯡꯗꯦ ꯍꯥꯏꯔ ꯂꯥꯛꯑꯒ ꯇꯤꯝ ꯑꯃꯗ ꯁꯦꯝꯕꯤꯌꯦ ꯃꯣꯏꯗꯤ ꯉꯔꯥꯡ ꯁꯅꯥꯗ ꯀꯔꯤꯔꯥ ꯃꯃꯤꯡ ꯑꯁꯤꯗ ꯃꯃꯤꯡ ꯍꯥꯏꯔꯁꯦ ꯖꯤꯡꯈꯝꯩ ꯍꯥꯏꯕ ꯅꯨꯄꯤꯗ
ꯑꯥ
ꯍꯣꯏ ꯇꯝ ꯉꯔꯥꯡꯗ ꯆꯞ ꯃꯥꯟꯅꯩꯕ
ꯑꯥ
ꯑꯩꯈꯣꯏ ꯃꯉꯥꯗ ꯕꯦꯛ ꯚꯦꯦꯛ ꯂꯩꯦ ꯄꯨꯡꯃꯥ ꯆꯦꯟꯒꯅꯤ ꯍꯥꯏ ꯁꯤꯗꯤ ꯀꯅꯥꯒꯅ ꯀꯅꯥꯒꯁꯨ ꯅꯥꯕꯅꯤ ꯃꯥ ꯃꯥꯕꯨꯣ ꯁꯅꯥ ꯅꯤꯡꯕꯒꯨꯝꯅ ꯑꯩꯈꯣꯏꯁꯨ ꯁꯅꯥ ꯅꯤꯡꯕꯅꯦꯕ
ꯍꯣꯏ
ꯅꯣꯏ ꯃꯉꯥ ꯍꯦꯛꯇ ꯂꯩ ꯄꯣꯛꯑꯈꯣꯏ ꯆꯦꯡꯒꯅꯤꯒ ꯁꯥꯎꯅꯤꯡꯕ ꯋꯥꯅꯤꯗ ꯑꯗꯨꯪꯅꯤ ꯁꯥꯎꯅꯤꯡꯉꯤ
ꯑꯗꯨ ꯅꯣꯏꯁꯨ ꯍꯥꯏꯕ ꯌꯥꯗ꯭ꯔꯣ ꯐꯥꯔꯁꯨ ꯐꯠꯇ꯭ꯔꯁꯨ ꯑꯩꯈꯣꯏꯁꯨ ꯁꯤꯅꯤꯌꯔ ꯄ꯭ꯂꯦꯌꯔꯅꯤ ꯍꯥꯏꯕ ꯌꯥꯗ꯭ꯔꯣ
ꯑꯗꯨꯃꯛꯇꯤ ꯍꯥꯏꯖꯗ꯭ꯔꯤ ꯍꯥꯏꯕꯗꯤ ꯈꯟꯅꯕ ꯌꯥꯗꯦꯕ ꯉꯔꯥꯡꯗꯨꯣ ꯆꯔꯆꯀꯤ ꯑꯣꯏꯕꯒꯤꯀꯣ ꯑꯩꯗꯣ ꯎꯝ ꯍꯥꯏꯅ ꯑꯗꯨ ꯀꯥꯏꯕꯤꯈ꯭ꯔꯕꯅꯦ
ꯌꯥꯝ ꯏꯪ ꯇꯞꯅ ꯇꯥꯎꯈ꯭ꯔꯕ꯭ꯔꯥ
ꯍꯣꯏ ꯉꯔꯥꯡꯗꯤ ꯄꯨꯔꯥ ꯃꯤꯁ
ꯑꯃꯗꯨꯗꯤ ꯑꯣꯔꯒꯅꯥꯏꯁ ꯇꯧꯕꯗꯨ ꯕꯒꯦꯟ ꯃꯅꯥꯎꯅꯨꯄꯤꯗꯣ
ꯃꯥ ꯀꯔꯤꯔꯥ ꯑꯩꯒꯤ ꯑꯣꯄꯤꯅꯤꯌꯟ ꯇꯥꯕ ꯉꯔꯥꯡ
ꯑꯣ
ꯃꯥꯁꯨ ꯕꯦꯒ ꯕꯦꯒ ꯂꯩꯕꯅꯦ ꯆꯦꯟꯗꯕꯅꯦ ꯉꯔꯥꯡꯗꯣ
ꯀꯔꯤꯒꯤꯔ ꯃꯥ ꯆꯦꯟꯅꯕ ꯀꯨꯏꯔꯦ ꯅꯍꯥꯟꯁꯨ ꯆꯦꯟꯅꯤꯡꯗꯦ ꯍꯥꯏ
ꯋꯥꯏ ꯍꯥꯏ ꯇꯤꯝꯗꯣ ꯑꯩꯈꯣꯏꯅ ꯇꯥꯟꯕ ꯉꯥꯛꯇ ꯍꯣꯏꯅꯦ ꯁꯤꯗꯤ ꯂꯥꯛꯄꯗꯗꯤ ꯑꯩꯈꯣꯏ ꯇꯤꯝ ꯑꯃꯈꯛꯇ ꯇꯧꯒꯦꯅ ꯂꯥꯛꯄꯅꯕ ꯑꯗꯣ ꯃꯤ ꯈꯔ ꯑꯩꯈꯣꯏ ꯑꯦꯜꯗꯔꯁꯤꯡꯅ ꯃꯣꯏ ꯅꯨꯄꯤꯃ ꯒ꯭ꯔꯨꯞꯇꯣ ꯗꯥꯟꯁꯀꯤ ꯒ꯭ꯔꯨꯞꯇꯣ ꯃꯣꯏꯗꯣ ꯈꯔ ꯍꯩ ꯍꯥꯏꯕ ꯈꯪꯉꯦꯕ ꯑꯗꯨꯒꯤ ꯃꯣꯏꯅ ꯂꯣꯏꯅ ꯁꯦꯄꯔꯦꯠ ꯇꯧꯕ ꯑꯗꯨ ꯃꯣꯏꯗ ꯁꯦꯄꯔꯦꯠ ꯇꯧ ꯍꯥꯏꯕꯅꯤ ꯌꯥꯗꯕꯅꯦꯕ ꯃꯣꯏꯗꯣ ꯑꯗꯣ ꯑꯩꯈꯣꯏ ꯄꯨꯟꯗ꯭ꯔꯗꯤ ꯁꯅꯥꯅꯤꯡꯗꯦ ꯀꯥꯏꯅ ꯌꯥꯎꯋꯦ
ꯑꯁ
ꯑꯩꯈꯣꯏꯁꯦ ꯑꯩꯈꯣꯏ ꯄꯨꯟꯗ꯭ꯔꯗꯤ ꯑꯩꯈꯣꯏ ꯄꯨꯟꯗ꯭ꯔꯗꯤ ꯁꯥꯟꯅꯅꯤꯡꯗꯦ ꯀꯥꯏꯅꯀꯣ ꯑꯣ ꯕꯦꯔꯥ ꯌꯥꯝ ꯇꯧꯋꯦ ꯌꯥꯝꯅꯁꯨ ꯂꯥꯡꯉꯦ ꯃꯣꯏ
ꯑꯗꯨꯗꯤ ꯃꯣꯏ ꯃꯊꯟꯗ ꯑꯣꯔꯒꯅꯥꯏꯁ ꯇꯧꯔꯒ ꯆꯠꯀꯗꯕ ꯇꯥꯕ ꯃꯣꯏ ꯄꯨꯟꯅꯤꯡꯉꯗꯤ
ꯑꯗꯨꯅꯤ ꯒꯦꯝ ꯏꯁꯄꯣꯔꯠꯁ ꯍꯥꯏꯕꯁꯤꯗꯤ ꯀꯔꯤꯔꯥ ꯃꯤ ꯌꯥꯝ ꯄꯨꯜꯂꯒ ꯀꯣ ꯍꯥꯏꯕꯁꯨ ꯍꯥꯏꯇꯕꯁꯨ ꯑꯗꯨꯝ ꯁꯅꯥꯒꯗꯕꯅꯤ ꯍꯥꯏꯅꯤꯗ
ꯑꯩ ꯅꯪ ꯅꯪꯒꯤ ꯅꯃꯥꯟꯅꯕꯤꯗꯣ ꯀꯥꯂꯣꯡꯗ ꯂꯩꯕꯗꯣ ꯃꯥꯁꯨꯀꯣ ꯑꯩꯉꯣꯟꯗ ꯍꯥꯏꯑꯦ ꯅꯪꯒꯤ ꯃꯤꯡ ꯌꯥꯎꯋꯦ ꯍꯥꯏꯑꯦ ꯑꯩꯉꯣꯟꯗ ꯑꯗꯨꯒ ꯄꯨꯡ ꯃꯉꯥ ꯍꯦꯜꯂꯀꯥꯟꯗ ꯍꯥꯏꯕ ꯑꯗꯨꯗꯤ ꯀꯅꯥꯅ ꯅꯪꯒꯗ꯭ꯔꯥ
ꯑꯗꯨꯅꯤ ꯍꯣꯏ ꯑꯩꯗꯤ ꯒ꯭ꯔꯨꯞ ꯇꯁꯨ ꯈꯪꯗꯦ ꯃꯤꯡꯁꯨ ꯎꯗꯦ ꯑꯗꯨꯒꯤ ꯕꯥꯏꯟꯗ ꯅꯪꯁꯨ ꯌꯥꯎꯋꯦ ꯍꯥꯏꯕꯗ ꯑꯗꯨꯝ ꯑꯩꯗꯤ ꯑꯗꯨꯝ ꯉꯔꯥꯡꯗꯤ ꯑꯁ ꯏꯃꯥ ꯊꯦꯡꯅꯕ ꯆꯠꯂꯦ ꯑꯗꯨꯒ ꯖꯤꯅꯤꯝꯁꯨ ꯆꯠꯂꯦ ꯑꯗꯨꯒ ꯑꯥ ꯃꯍꯥꯕꯂꯤꯗꯃꯨꯛ ꯆꯠꯂꯦ ꯅꯥꯗꯩ ꯑꯩꯒꯤ ꯀꯥꯖꯤꯟ ꯑꯃ ꯃꯥ ꯑꯦꯟ ꯁꯤ ꯁꯤ ꯌꯥꯎꯒꯦ ꯍꯥꯏꯌꯦ ꯑꯩꯈꯣꯏ ꯀꯣꯂꯦꯖꯇ ꯑꯗꯨꯒꯤ ꯃꯦꯗꯤꯀꯦꯜ ꯑꯣꯐꯤꯁꯔꯒꯤꯗꯤꯁꯤꯅꯦꯖꯔꯒꯨꯝꯕ ꯂꯥꯎꯕꯗꯣ
ꯑꯥ
ꯑꯗꯨꯗ ꯂꯧꯕ ꯆꯠꯄꯅꯦꯕ
ꯍꯣꯏ ꯄ꯭ꯔꯣꯁꯦꯁ ꯆꯥꯡꯕꯅꯦ ꯈꯔ
ꯎꯝ ꯆꯠꯄ ꯂꯣꯏꯔ ꯑ ꯃꯍꯥꯕꯤꯁꯨ ꯁꯥꯏꯗ ꯑꯃꯨꯛ ꯆꯠꯂꯦ ꯍꯦꯛ ꯍꯜꯂꯛꯄꯒ ꯕꯣꯁ ꯅꯥꯕ ꯑꯃꯨꯛ ꯆꯠꯂꯦ ꯋꯥꯕꯗꯣ ꯔꯦꯁ ꯂꯥꯏꯇꯦ ꯉꯔꯥꯡꯗꯣ
ꯃꯤ ꯃꯌꯥꯝ ꯂꯥꯛꯄ꯭ꯔꯥ ꯅꯨꯄꯤꯁꯤꯡ
ꯍꯣꯏ ꯃꯤ ꯌꯥꯝꯃꯦ ꯉꯔꯥꯡꯗꯣ ꯃꯤ ꯌꯥꯝꯕꯒꯤ ꯕꯥꯁꯇ ꯆꯠꯄꯅꯦ ꯑꯗꯨꯒꯤ
ꯅꯣꯏ ꯆꯔꯁꯇꯤ ꯐꯥꯏꯅ ꯑꯗꯨꯝ ꯑꯣꯔꯒꯅꯥꯏꯁ ꯇꯧꯔꯗꯤ
ꯍꯣꯏ ꯑꯦꯕ꯭ꯔꯤ ꯃꯟ ꯇꯧꯒꯅꯤ ꯍꯥꯏꯕꯅꯦ
ꯑꯣ ꯍꯟꯗꯛꯇꯤ ꯑꯅꯤ ꯑꯍꯨꯝꯔꯛ ꯁꯨꯔꯦꯗ
ꯑꯩꯈꯣꯏ ꯍꯟꯗꯛꯁꯦ ꯈꯔ ꯇꯣꯏꯑꯦ ꯍꯥꯏꯕꯗꯤ ꯅꯍꯥꯟ ꯇꯔꯨꯝ ꯆꯔꯆ ꯑꯩꯈꯣꯏꯒꯁꯨ ꯁꯥꯟꯅꯕꯅꯦꯕ ꯑꯗꯨꯏ ꯗꯤꯁ ꯃꯟꯗꯁꯨ ꯇꯧꯒꯗꯕ ꯃꯥꯜꯂꯦ ꯍꯥ ꯔꯝꯂꯥꯏ
ꯍꯣꯏꯕ ꯆꯠꯄꯗ ꯅꯨꯡꯉꯥꯏꯕ꯭ꯔꯥ
ꯎ ꯈꯣꯡꯗꯦꯅ ꯅꯨꯡꯉꯥꯏꯕ꯭ꯔ ꯅꯨꯡꯉꯥꯏꯇꯕ ꯑꯗꯨꯝ ꯅꯨꯡꯉꯥꯏꯕꯒꯨꯝ ꯅꯨꯡꯉꯥꯏꯇꯕꯒꯨꯝ
ꯑꯩꯈꯣꯏꯁꯨ ꯁꯟꯗꯦꯗ ꯆꯠꯁꯦ ꯍꯥꯏꯅ ꯀꯧꯔꯛꯄ ꯑꯩꯉꯣꯟꯗ
ꯑꯣ
ꯑꯗ ꯁꯟꯗꯦꯁꯦ ꯑꯩ ꯅꯪꯒꯗꯕ ꯃꯥꯟꯗꯕ ꯆꯠꯗꯤ ꯆꯠꯅꯤꯡꯉꯦ ꯏꯔꯣꯏꯕ ꯃꯐꯝ ꯂꯩꯕꯗꯣ
ꯍꯣꯏ ꯂꯩꯌꯣ ꯑꯁ ꯃꯣꯏꯗꯤ ꯆꯥꯕꯣꯡꯒ ꯃꯣꯏꯗꯤ ꯑꯥ ꯎ ꯄꯥꯟꯝꯕꯤꯗ ꯀꯥꯔꯒ ꯖꯝ ꯇꯧꯕꯗꯣ ꯇꯧꯕꯅꯤ
ꯍꯣꯏ ꯑꯗꯨ ꯇꯧꯅꯤꯡꯕ ꯑꯩꯁꯨ ꯑꯗꯨ ꯎꯔꯒ ꯑꯩꯈꯣꯏꯗꯥꯝ ꯅꯤꯡꯁꯤꯡꯉꯛꯑꯦ
ꯑꯗꯨꯅꯤ ꯍꯣꯏ ꯅꯤꯡꯁꯤꯡꯔꯝꯒꯅꯤ ꯍꯥꯏꯅ ꯈꯜꯂꯤ ꯑꯩꯁꯨ ꯑꯁ ꯉꯅꯥꯥꯏꯈꯣ ꯐ꯭ꯔꯤ ꯁꯪ ꯆꯥꯕ꯭ꯔꯥ ꯆꯠꯂꯣ
ꯍꯥꯥ
ꯅꯣꯡꯃꯜꯂꯣꯛ ꯇꯥꯛ ꯆꯥꯁꯦ ꯀꯁꯦꯕꯨꯡꯗꯣ ꯈꯣꯟ ꯆꯠꯂꯒ ꯑꯃꯨꯛ ꯍꯜꯂꯛꯀꯅꯤ ꯍꯥꯏ ꯑꯗꯨ ꯃꯇꯝꯗ ꯂꯣꯛꯇꯥꯛꯇ ꯑꯣꯏꯅ ꯆꯠꯁꯦ
ꯃꯥ ꯀꯩꯗꯧꯉꯥꯏ ꯑꯃꯨꯛ ꯍꯟꯒꯕ꯭ꯔꯥ
ꯈꯪꯗꯦ ꯍꯟꯕ꯭ꯔꯥ ꯍꯟꯗꯕ꯭ꯔꯗꯤ ꯈꯪꯗ꯭ꯔꯦ ꯍꯪꯗ꯭ꯔꯦꯌꯦ ꯈꯣꯟꯗꯦ ꯃꯣꯍꯟ
ꯃꯥꯗꯤ ꯇꯣꯏꯅ ꯂꯥꯛꯏꯦꯗ ꯀꯤꯕ꯭ꯔꯥ
ꯀꯔꯕꯨ ꯃꯥꯂꯦ ꯅꯍꯥꯟꯁꯨ ꯃꯣꯏ ꯂꯥꯛꯀꯗꯕ ꯃꯣꯏꯅ ꯑꯃꯨꯛ ꯇꯥꯟꯊꯣꯛꯀꯅꯦꯕ ꯑꯗꯨꯒ ꯑꯃꯨꯛ ꯉꯥꯏꯍꯥꯛ ꯂꯩꯔꯒ ꯏꯝꯐꯥꯜ ꯌꯥꯎꯔꯦ ꯍꯥꯏꯅ ꯀꯣꯜ ꯇꯧꯔꯛꯄ ꯋꯥꯅꯤꯗ ꯃꯤ ꯃꯤ ꯀꯅꯥꯝꯁꯨ ꯂꯩꯇꯕ ꯃꯇꯝꯗ ꯆꯦꯜꯂꯛꯄ ꯃꯥꯜꯂꯦ ꯃꯥꯗꯣ
ꯎꯝ ꯆꯠꯁꯦ ꯍꯥꯏꯔꯤꯅ ꯀꯣꯏꯁꯨ ꯁꯇꯔꯗꯦ ꯅꯠꯇꯕꯗ ꯑꯣꯔꯒꯅꯥꯏꯁ ꯇꯧꯗ꯭ꯔꯗꯤ ꯇꯧꯔꯗꯤ ꯐꯥꯒꯗꯕ
ꯂꯥꯏꯔꯤꯛ ꯑꯩꯈꯣꯏꯅ ꯅꯠꯇꯦ ꯆꯥꯛꯕꯣꯡꯅ ꯇꯧꯕꯅꯦ ꯎꯝ ꯑꯩꯈꯣꯏꯗꯤꯀꯣ ꯎꯝ ꯑꯩꯈꯣꯏꯗꯤ ꯐ꯭ꯔꯥꯏꯗꯦꯗ ꯆꯠꯁꯦ ꯍꯥꯏꯅ ꯇꯧꯕꯅꯦ ꯃꯥꯅ ꯐ꯭ꯔꯥꯏ ꯗꯦꯒꯤ ꯀꯦꯟꯁꯦꯜ ꯄ꯭ꯂꯥꯟ ꯇꯧꯕ ꯑꯗꯨꯒꯤ ꯏꯁꯇꯥꯗꯤ ꯆꯠꯁꯦ ꯍꯥꯏꯌꯦ ꯑꯗꯨꯗꯣ ꯅꯪꯗꯤ ꯆꯠꯂꯣꯏ ꯍꯥꯏꯕ ꯈꯪꯉꯦꯕ ꯑꯗꯨꯒꯤ ꯅꯪꯉꯣꯅ ꯍꯥꯏꯗꯧꯅꯦ
ꯍꯣꯏ ꯑꯩ ꯆꯥꯔꯗꯤ ꯍꯦꯟꯅ ꯅꯨꯡꯉꯥꯏꯒꯅꯤ
ꯑꯗꯨꯅ ꯍꯦꯟꯅ ꯅꯨꯡꯉꯥꯏꯒꯗꯕꯅꯦ ꯑꯣꯦ ꯑꯁ
ꯄꯥꯈꯪ ꯐꯖ ꯐꯖꯕ ꯄꯨꯕ ꯌꯥꯗ꯭ꯔꯣ ꯊꯤꯕ ꯉꯥꯛꯇ ꯅꯣꯏ ꯄꯣꯕꯗꯨꯗꯤ
ꯄꯥꯈꯪꯒ ꯂꯩꯇ꯭ꯔꯦ ꯊꯤꯕꯤꯕ ꯌꯥꯕꯅꯦ ꯅꯪꯁꯨ ꯑꯩ
ꯑ ꯑꯩꯒꯤꯅ ꯍꯦꯅꯂ ꯏꯗꯕꯗꯨ ꯑꯩꯈꯣꯏ ꯗꯤꯒ꯭ꯔꯤ ꯃꯆꯥꯗ ꯆꯠꯀꯗꯕꯅꯦ ꯆꯠꯂꯁꯨ ꯅꯣꯏꯒꯨꯝꯅ ꯕꯣꯂꯦꯔꯣ ꯂꯩꯗꯕꯅꯤꯅ
ꯑꯥ ꯑꯩꯈꯣꯏꯁꯨ ꯂꯩꯒꯗꯣꯏ ꯃꯤꯅ ꯆꯠꯁꯦ ꯍꯥꯏꯕꯒꯤ ꯆꯠꯄꯅꯦ ꯑꯩꯁꯨ ꯅꯨꯄꯥ ꯑꯃ ꯊꯤꯕ ꯇꯥꯔꯦ ꯒꯥꯔꯤ ꯂꯩꯕ
ꯍꯣꯏ ꯘꯔꯤ ꯑꯇꯥꯡꯕ ꯊꯧꯕ ꯊꯤꯔꯒ ꯀꯣꯏꯕ ꯆꯠꯁꯦ
ꯍꯣꯏ ꯕꯨꯂꯦꯠ ꯅꯠꯇ꯭ꯔꯗꯤ ꯍꯣꯏ ꯂꯥꯞꯇꯦ ꯍꯦ ꯅꯣꯛꯑꯦ ꯑꯗꯨꯗꯥꯏꯔꯤꯒꯤꯅꯣ
ꯑꯣ
ꯉꯥꯛꯄꯅꯦ ꯂꯝꯂꯥꯏꯔꯣꯝ ꯂꯝꯂꯥꯏ ꯈꯔ ꯍꯦꯜꯂꯗꯤ ꯑꯗꯨꯝ ꯆꯪꯕꯒꯤ ꯂꯝꯕꯤ ꯂꯩꯔꯦ ꯑꯗꯨꯗꯒꯤ ꯑ ꯅꯥ ꯑꯦ ꯂꯥꯛꯇ ꯌꯥꯝꯅ ꯑꯦ
ꯑꯆꯥꯄꯣꯠꯒꯨꯝꯕ ꯌꯦꯡꯒꯁꯨ ꯃꯐꯝ ꯂꯩꯕ꯭ꯔꯥ ꯄꯨꯔꯛꯇ꯭ꯔꯁꯨ ꯑꯗꯨꯝ ꯂꯩꯕ ꯌꯥꯕ
ꯄꯨꯔꯛꯄꯅ ꯐꯩꯌꯦ
ꯀꯥꯡꯕ꯭ꯔꯥ ꯑꯩꯈꯣꯏꯗꯤ ꯄꯨꯄꯨꯔ ꯄꯨꯔꯒ ꯆꯠꯄ꯭ꯔꯥ ꯑꯗꯨꯗ ꯂꯩꯕ꯭ꯔꯥ
ꯑꯩꯈꯣꯏꯗꯤ ꯀ꯭ꯔꯤꯁꯨ ꯆꯥꯗ꯭ꯔꯦ ꯑꯗꯨꯗ ꯄꯨꯕ ꯍꯥꯏꯕꯕꯨ ꯋꯥꯇꯔꯃꯦꯂꯂꯣꯟ ꯀꯥꯟꯗ ꯄꯨꯔꯒ ꯆꯠꯅꯤ ꯑꯗꯨꯒ ꯁꯤ ꯁꯒꯣꯝꯝꯕꯨꯡꯗ ꯔꯥꯏꯇꯤꯟꯗꯣ ꯂꯩꯔꯒ ꯑꯗꯨꯗꯨ ꯈꯥꯎꯗꯅꯦ ꯑꯗꯣ ꯑꯃꯨꯛ ꯍꯜꯂꯑꯒ ꯁꯤ ꯃꯥꯕꯂꯤ ꯆꯥꯎꯥꯕꯅꯤ ꯍꯜꯂꯛꯑꯒ ꯁꯤ ꯃꯍꯥꯕꯂꯤ ꯃꯍꯥꯕꯂꯤ ꯗꯦꯜꯂꯤꯁꯤꯗ ꯆꯪꯂꯪꯂꯒ ꯑꯆꯥꯄꯣꯠꯃꯨꯛ ꯆꯥꯔꯕꯅꯦ ꯑꯩꯈꯣꯏꯗꯣ
ꯑꯥ ꯄꯨꯗꯕꯤꯗ ꯍꯦꯟꯅ ꯅꯨꯡꯉꯥꯏꯅ ꯑꯗꯨꯗꯤ
ꯎꯝ ꯆꯥꯝꯃꯒꯨꯝꯕ ꯇꯧꯔꯗꯤ ꯐꯣꯇꯣ ꯀꯥꯞꯄ ꯀꯣꯏꯕꯗꯣ ꯁꯪꯗꯦꯕ ꯑꯗꯨꯒꯤ ꯁꯥꯗꯤ ꯁꯥꯝꯅꯤ ꯄ ꯆꯗꯦ ꯑꯝꯕ꯭ꯔꯦꯂ ꯐꯨꯂꯒ ꯆꯂꯣ
ꯑꯩꯈꯣꯏꯗꯤ ꯅꯨꯡꯊꯤꯜꯗ ꯆꯠꯀꯅꯤ ꯏꯚꯤꯅꯤꯡꯗ
ꯇꯣ ꯀꯥꯞꯄ ꯅꯨꯡꯉꯥꯏꯒꯦꯔꯣ
ꯈꯪꯗꯦ ꯑꯩꯈꯣꯏꯗꯤ ꯐꯣꯟꯁꯨ ꯂꯩꯇꯦ ꯐꯣꯟ ꯐꯖꯕꯁꯨ ꯂꯩꯇꯦ
ꯑꯩ ꯀꯦꯃꯦꯔꯥ ꯑꯩꯒꯤ ꯀꯦꯃꯦꯔꯥ ꯑꯃ ꯁꯤ ꯑꯅꯕ ꯂꯩꯕꯅꯤꯅ ꯄꯤꯔꯛꯎꯔꯥ
ꯏꯔꯣꯏꯕ ꯈꯛꯀꯅꯦ ꯑꯩꯈꯣꯏꯗꯤ ꯃꯦꯟ
ꯍꯣꯏ ꯏꯔꯣꯏꯕ ꯆꯠꯂꯣ ꯃꯤ ꯈꯔꯗꯤ ꯉꯥ ꯐꯥꯕ ꯆꯠꯄꯅꯦ ꯈꯣꯏꯅ ꯆꯣꯞꯄꯗꯣ ꯑꯗꯨ ꯇꯧꯔꯒ ꯂꯩꯔꯝꯅꯦ ꯍꯣꯏ ꯆꯣꯞꯅꯤꯡꯉꯥꯏ ꯀꯔꯤꯁꯨ ꯂꯩꯇꯕꯗꯣ ꯑꯩꯅ ꯍꯦꯟꯅ ꯐꯥꯅꯤꯡꯈ꯭ꯔꯕꯅꯤ
ꯍ ꯑ ꯍꯥꯏꯕꯅꯦ ꯑꯗꯨꯅꯣꯄꯥꯁꯔꯤꯗꯣ ꯑꯩꯗꯤ ꯑꯩꯈꯣꯏꯈꯣꯟꯗꯁꯨ ꯇꯥꯎꯕꯅꯤꯅ ꯀꯣ
ꯎꯝ ꯈꯟꯗꯦ ꯁꯤ ꯁꯔꯤꯁꯨ ꯅꯨꯄꯤ ꯀꯧꯔꯣ ꯍꯥꯏꯔꯁꯨ ꯊꯤꯗꯦ ꯅꯨꯄꯥ ꯍꯥꯏꯕꯒꯤ ꯅꯨꯄꯥꯗ ꯅꯨꯄꯥ ꯑꯣꯏꯕꯒꯤ ꯃꯍꯥꯎ ꯅꯨꯡꯉꯥꯏꯕꯒꯤ ꯃꯍꯥꯎꯗꯣ ꯃꯥ ꯈꯪꯈ꯭ꯔꯦꯕ ꯇ ꯍꯨꯝꯕꯥꯂ ꯍꯥꯏꯔꯅꯦ
ꯑꯣꯏꯔꯝꯅꯤ ꯃꯥ ꯃꯃꯥꯗꯤ
ꯎꯝ ꯈ꯭ꯋꯥꯗꯅ
ꯃꯃꯥꯅ ꯌꯥꯔꯝꯒꯗꯕ ꯃꯥꯜꯂꯦꯕꯇꯥꯔꯗꯦꯗ ꯆꯠꯄꯗꯣ ꯈꯪꯍꯟꯗꯕ ꯃꯥꯜꯂꯦ
ꯃꯃꯥꯗ ꯈꯨꯟꯗ ꯂꯩꯕ ꯃꯥꯜꯂꯦ ꯍꯣꯏ ꯃꯃꯥꯈꯣꯟꯗꯅꯦ ꯈꯪꯉꯦ
ꯑꯠꯆꯥ ꯄꯨꯟꯅ ꯂꯩꯔꯗꯤ ꯆꯠꯍꯜꯂꯣꯏꯕ ꯑꯗꯨꯒꯨꯝꯕ ꯂꯥꯞꯄ ꯃꯐꯝꯗꯗꯤ
ꯎꯝ ꯃꯃꯥꯗ ꯏ ꯌꯥꯝ ꯕꯣꯁ ꯑꯣꯏꯣ ꯃꯥꯗ
ꯅꯈꯣꯏ ꯍꯟꯗꯛ ꯍꯞꯇꯥꯁꯤꯗꯤ ꯌꯥꯝ ꯅꯨꯡꯉꯥꯏꯈ꯭ꯔꯦꯅ ꯂꯝꯝꯂꯩ ꯆꯠꯂꯦ ꯆꯩꯔꯥꯎ ꯆꯤꯡ ꯀꯥꯏꯌꯦ
ꯂꯁꯤ ꯇꯥꯎꯁꯤꯃꯗꯤ ꯍꯣꯏꯕ ꯍ ꯑꯩꯈꯣꯏ ꯍꯛꯆꯥꯡ ꯋꯥꯍꯅꯤ ꯑꯗꯨꯅꯤ ꯆꯠꯃꯟꯕꯤꯒꯤ ꯍ꯭ꯣꯟ ꯀꯩꯕꯥꯅꯤꯗꯣ ꯌꯨꯝ ꯂꯩꯔꯗꯤ ꯑꯥ ꯂꯩꯕ ꯅꯨꯡꯉꯥꯏ ꯇꯦ ꯑꯗꯨꯝ ꯍꯥꯏꯔꯣ ꯂꯩꯔꯕꯅꯤ ꯕꯥꯅꯤꯗꯣ ꯆꯠꯃꯟꯕꯒꯤ ꯔ ꯇꯔꯥ ꯐꯥꯕꯤꯗꯨꯅ ꯀꯣꯜ ꯇꯧꯕ꯭ꯔꯥ ꯉꯁꯤ
ꯇꯧꯋꯦ ꯃꯥꯗꯤ ꯌꯥꯝ ꯕꯤꯖꯤ ꯑꯣꯏꯌꯦ
ꯑꯗꯨꯅꯤ ꯑ ꯕꯤꯖꯤ ꯉꯥꯛꯇꯅꯦ ꯉꯔꯥꯡ ꯐꯥꯎ ꯆꯥꯛ ꯆꯥꯕ ꯂꯣꯏꯕ ꯐꯥꯎꯗ ꯑꯩ ꯀꯣꯜ ꯇꯧꯔꯛꯄ ꯃꯤ ꯉꯥꯏꯔꯝꯃꯅꯤ ꯍꯥꯏꯅ ꯑꯗꯨꯝ ꯇꯧꯅꯤ ꯃꯥꯗꯣ
ꯎꯝ
ꯌꯥꯝ ꯕꯤꯖꯤ ꯑꯣꯏꯕꯅꯦ ꯅꯪꯁꯨ ꯈꯔ ꯊꯨꯅ ꯄꯥꯏꯔꯗꯤ ꯌꯥꯝ ꯅꯨꯡꯉꯥꯏꯒꯗꯕ ꯎꯝ ꯅꯪꯁꯨ ꯁꯤꯁꯦ ꯊꯨꯅ ꯄꯥꯏꯔꯦ ꯌꯥꯝ ꯐꯥꯒꯗꯕ ꯑꯗꯨ ꯇꯔꯥ ꯐꯥꯕ ꯅꯨꯄꯤꯗꯨꯗꯤ ꯀꯣꯜ ꯇꯧꯅꯤꯡꯉꯥꯏ ꯃꯤ ꯌꯥꯝꯕꯅꯦ
ꯎꯝ
ꯑꯗꯨꯀꯤ
ꯃꯥ ꯑꯩ ꯂꯧꯊꯣꯛꯈ꯭ꯔꯦ ꯑꯩꯒꯤ
ꯅꯪꯒꯤꯗꯣ ꯈꯪꯗꯦꯅꯥ
ꯂꯧꯊꯣꯛꯈ꯭ꯔꯦ ꯑꯗꯨꯒꯤ ꯃꯊꯟꯇ ꯆꯠꯅꯤꯡꯉꯥꯏ ꯇꯜꯂꯦ ꯇꯜꯂꯦ ꯍꯥꯏꯕꯅꯦ
ꯆꯠꯂꯣ ꯍꯥꯏꯌꯣ ꯎꯄꯥꯏ ꯂꯩꯇ꯭ꯔꯦ ꯎꯝ ꯃꯊꯟꯆꯇ ꯅꯨꯄꯥ ꯑꯃ ꯁ꯭ꯅꯦꯛꯗꯨꯒ ꯆꯠꯂꯣ ꯍꯥꯏꯌꯨ
ꯑꯗꯨꯛ ꯀꯨꯏꯅ ꯂꯩꯒꯗ꯭ꯔꯥ ꯑꯗꯨꯗꯨꯁꯨ
ꯂꯩꯒꯗꯧ ꯃꯥꯜꯂꯦ ꯒ꯭ꯔꯦꯖ꯭ꯑꯦꯁꯟ ꯂꯣꯏꯔꯒ ꯂꯥꯛꯄꯅꯤ
ꯑꯣ ꯑꯩꯈꯣꯏꯗꯒꯤ ꯍꯥꯟ ꯍꯦꯛ ꯍꯦꯟꯅ ꯖꯨꯅꯤꯌ꯭ꯔ ꯑꯣꯏꯕ꯭ꯔꯥ
ꯍꯣꯏ ꯆꯍꯤ ꯑꯃꯒꯨꯝꯕ ꯑꯣꯏꯔꯝꯅꯤ ꯎꯝ ꯒ꯭ꯔꯦꯖ꯭ꯋꯦꯁꯟ ꯂꯣꯏꯔꯒ ꯂꯥꯛꯄꯅꯤ ꯑꯉꯥꯡꯅꯦ ꯑꯉꯥꯡꯅꯦ ꯃꯥ ꯈꯔ ꯁꯥꯡꯕꯒꯤ ꯋꯥ ꯉꯥꯛꯇꯅꯦ ꯑꯉꯥꯡꯅꯦ
ꯆꯥꯡ
ꯅꯍꯥꯟꯁꯨ ꯑꯩꯈꯣꯏ ꯆꯩꯔꯥꯛ ꯆꯠꯃꯤꯟꯅꯕꯅꯦ ꯆꯠꯃꯤꯟꯅꯔꯒ ꯑꯗꯨ ꯅꯨꯄꯥ ꯍꯣꯏ ꯑꯗꯨ ꯅꯨꯄꯥꯒ ꯆꯠ ꯆꯟꯅꯤꯅ ꯉꯥꯏꯈꯣꯅꯦ ꯆꯩꯔꯥꯎ ꯆꯤꯡ ꯆꯠꯄ ꯃꯇꯝꯗ ꯑꯗꯨ ꯅꯨꯄꯥꯒ ꯆꯠꯃꯤꯟꯅꯕꯅꯦꯕ ꯑꯁ ꯑꯦꯛ ꯃꯕꯥꯅꯤꯗꯗꯤ ꯇꯥ ꯅꯆꯠꯈꯤꯕꯨ ꯋꯥꯅꯤꯗ ꯑꯩꯈꯣꯏꯕꯨ ꯍꯨꯟꯗꯣꯛꯔꯝꯃꯒ ꯊꯨꯅ ꯆꯠ
ꯃꯑꯣꯡꯗꯣ ꯃꯑꯣꯡꯅ
ꯑꯇꯨꯅꯦ
ꯑꯗꯨꯒꯀꯣ ꯉꯔꯥꯡ ꯑꯩꯉꯣꯟꯗ ꯍꯥꯏꯕꯗꯣ ꯑꯁ ꯑꯗꯨꯒꯨꯝꯕ ꯇꯧꯔꯣꯏꯗ ꯁꯨꯝ ꯐꯥꯕꯤꯕꯒꯤ ꯋꯥꯅꯤꯗ ꯑꯗꯨꯒꯨꯝꯕ
ꯄꯤꯕ ꯅꯠꯇꯦ ꯃꯥ ꯌꯥꯝ ꯍꯟꯗꯛ ꯃꯥ ꯆꯩꯔꯥꯎ ꯆꯤꯡ ꯌꯥꯝ ꯆꯠꯅꯤꯡꯕꯒꯤ ꯃꯔꯥꯎ ꯑꯩ ꯍꯥꯏꯌꯨꯔꯥ
ꯍꯣꯏ
ꯑꯗꯨ ꯅꯨꯄꯥꯗꯣ ꯅꯨꯡꯄꯤꯒꯤ ꯆꯠꯄꯅꯦ
ꯑꯣ ꯃꯥ ꯆꯠꯅꯤꯡꯕ ꯌꯥꯝ ꯍꯟꯗꯛꯁꯦ ꯆꯠꯁꯦ ꯆꯠꯁꯦ ꯍꯥꯏꯔꯛꯄ꯭ꯔꯥ ꯅꯪꯉꯣꯟꯗ ꯑ
ꯑꯗꯨ ꯅꯨꯄꯥꯗꯣ ꯑꯗꯨ ꯅꯨꯄꯥꯗꯨꯁꯨ ꯆꯩꯔꯥꯎ ꯆꯤꯡ ꯆꯠꯂꯝꯗꯥꯏꯗ ꯃꯉꯣꯟꯗ ꯇꯦꯛꯁ ꯁ꯭ꯔꯔꯝꯅꯤ ꯀꯥꯆꯤꯡ ꯀꯥꯔꯣꯏꯗ꯭ꯔꯥ ꯍꯥꯏꯅ ꯀꯣ